ꯍꯥꯎ
ꯅꯨꯉꯥꯏꯔꯤꯕ꯭ꯔꯥ
ꯅꯨꯡꯉꯥꯔꯤ‍ꯌꯦ ꯅꯪꯗꯤ ꯀꯃꯥꯏ ꯀꯃꯥꯏꯅ ꯇꯧꯔꯤꯅꯣ
ꯑꯩ ꯍꯩꯒ꯭ꯔꯨ ꯆꯥꯔꯤꯌꯦ ꯍꯧꯖꯤꯛ ꯑꯩ
ꯆꯥꯅꯤꯡꯉꯤꯗ ꯍꯥꯏꯒꯔꯨ
ꯑꯦꯂꯤꯐꯦꯟꯒꯤ ꯍꯩꯒ꯭ꯔꯨ
ꯑꯗꯨꯅ ꯍꯦꯟꯅ ꯍꯥꯎꯕꯅꯦ ꯏꯂꯤꯐꯦꯟꯒꯤꯗꯨꯅ
ꯁꯥꯃꯨꯒꯤ ꯁꯥꯃꯨꯒꯤ ꯍꯩꯒꯔꯨ
ꯑꯁ ꯆꯤꯂꯤ ꯄꯥꯎꯗꯔꯒ ꯃꯔꯣꯛ ꯄꯥꯎꯗꯔꯒ ꯍꯥꯎꯕꯅꯦ
ꯃꯔꯣꯔꯣꯛ ꯄꯥꯎꯗꯔꯗꯤ ꯆꯥꯕ ꯉꯝꯗ꯭ꯔꯦꯗ ꯆꯥꯕ ꯌꯥꯗꯦꯕ ꯄꯨꯛ ꯌꯥꯝ ꯁꯥꯏꯌꯦꯕ
ꯆꯥꯅꯤꯡꯉꯦ ꯆꯥꯕꯁꯨ ꯐꯪꯗꯦ ꯑꯗꯨꯒꯨꯝꯕ
ꯂꯥꯛꯑꯣꯅꯦ ꯑꯁ ꯈꯨꯣꯟꯗꯥ ꯌꯥꯝ ꯂꯩꯔꯦ ꯁꯤꯒꯨꯝꯁꯦ
ꯂꯥꯛꯑꯝ ꯂꯥꯛ ꯂꯥꯛꯕꯗꯩ ꯂꯥꯛꯅꯤꯡꯉꯦ ꯇꯜꯗꯦ ꯑꯗꯨ ꯑꯣꯏꯔꯁꯨ
ꯁꯟꯗꯦꯒꯨꯝꯕꯗꯤ ꯂꯥꯛꯄ ꯌꯥꯕꯅꯦ
ꯑꯟꯗꯩꯔꯁꯨ ꯑꯩ ꯁꯪꯗ꯭ꯔꯁꯨ ꯑꯩ ꯁꯪꯗ꯭ꯔꯁꯨ ꯃꯤ ꯂꯩꯕꯁꯤꯡꯗꯨꯅ ꯁꯪꯗꯥꯕꯥꯒꯤꯅꯦ ꯑꯉꯥꯡ ꯂꯧꯋꯦ ꯑꯗꯨꯁꯨ ꯒꯥꯔꯤ ꯌꯥꯝ ꯐꯔꯛ ꯇꯥꯏꯌꯦ ꯑꯗꯣ ꯁꯟꯗꯦꯗꯥꯗꯤ
ꯍꯥꯥ
ꯒꯥꯔꯤ ꯌꯥꯝ ꯐꯔꯥꯛ ꯇꯥꯏꯌꯦꯕ ꯁꯟꯗꯦꯗꯗꯤ ꯒꯥꯔꯤꯗꯣ
ꯑꯩꯇꯤꯚꯥ ꯒꯨꯝꯕ
ꯂꯩꯥ ꯂꯩ ꯂꯩꯔꯒ ꯊꯧꯕꯥ ꯍꯩꯗꯗꯤ ꯀꯩ ꯇꯧꯔꯅꯤ ꯑꯗꯨꯗꯤ
ꯑꯥ ꯊꯧꯕ ꯍꯥꯏꯇꯦ ꯁꯥꯏꯀꯜ ꯐꯥꯎ ꯊꯧꯕ ꯍꯥꯏꯇꯦ ꯑꯁ
ꯍꯩꯒꯅꯤ
ꯄꯪꯕꯁꯤꯡꯗꯤ ꯀꯩꯅꯣꯅꯦ
ꯑꯩꯗꯤ ꯒꯥꯔꯤ ꯑꯆꯧꯕ ꯊꯧꯅꯤꯡꯉꯦ
ꯑꯦꯇꯤꯚꯥꯒꯨꯝꯕ ꯑꯗꯨ ꯑꯄꯤꯛꯄꯗꯤ ꯇꯜꯂꯦꯕ ꯋꯥꯔꯝꯒꯅꯤ ꯑꯆꯧ ꯑꯆꯧꯕꯗꯤ
ꯥꯅꯨꯉꯥꯏꯗꯅꯥ
ꯑꯥ ꯅꯨꯡꯉꯥꯏ ꯑꯆꯧꯕꯥꯗꯤ ꯅꯨꯡꯉꯥꯏꯔꯝꯒꯅꯤ
ꯐꯝꯕꯁꯨ ꯅꯨꯡꯉꯥꯏꯔꯝꯒꯅꯤ ꯊꯧꯕꯁꯨ ꯀꯔꯤ ꯀꯔꯥ
ꯂꯧꯒꯤ ꯃꯇꯝꯅꯤꯅ ꯂꯣꯏꯔꯦ ꯀꯣꯀꯣꯇꯥꯒꯤ
ꯑꯩꯒꯤꯁꯨ ꯑꯁ ꯉꯔꯥꯡꯗꯣ ꯁꯨꯃꯥꯏꯅ ꯇꯧꯕꯗꯥ ꯌꯥꯗꯕꯅ ꯌꯥꯗ ꯁꯥꯎꯅꯤꯡꯕꯁꯤꯗꯤꯀꯣ
ꯃꯅꯥꯛꯇꯅꯦ ꯇꯧꯔꯣꯏꯗꯕ ꯑꯩꯈꯣꯏꯗꯗꯤ ꯪꯅꯥ ꯑꯁ ꯏ ꯀꯥꯕꯁꯤꯗꯤ
ꯂꯧꯈꯣꯏ ꯂꯧ ꯈꯣꯏꯔꯁꯨ ꯅꯣꯏꯒꯤ ꯀꯕꯨꯇꯥꯒꯤ ꯃꯨꯀꯣꯟꯗꯨꯗꯤ ꯇꯥꯅꯤꯡꯗꯦ ꯂꯥꯎꯔꯒ ꯂꯩ ꯂꯩꯔ
ꯌꯨꯝꯒꯤ ꯃꯅꯥꯛꯇꯗ ꯀꯃꯥꯏꯅ ꯅꯨꯡꯁꯥ ꯁꯥꯔꯅ ꯑꯗꯨ ꯃꯈꯣꯟꯗꯨ ꯄꯨꯟꯕꯒꯤꯀꯣ ꯂꯩꯕ ꯌꯥꯝ ꯅꯨꯡꯉꯥꯏꯕꯅꯤ ꯊꯟꯗꯔꯣ ꯆꯥꯔꯤꯁꯦ
ꯍꯥꯥ
ꯅꯊꯟꯅꯔꯣ ꯍꯩ ꯆꯥꯔꯤꯁꯦ ꯍꯩ
ꯎꯝ ꯊꯗꯅ ꯏꯅꯥꯎꯅꯨꯄꯥ ꯂꯩꯔꯦ ꯃꯥꯗꯤ ꯑꯁ ꯐꯣꯟ ꯌꯦꯡꯉꯒ ꯑꯗꯨꯝ ꯂꯩꯔꯦ
ꯎꯝ ꯅꯣꯏꯁꯨ ꯀꯥꯕ ꯑꯃꯨꯛ ꯍꯧꯔꯅꯤꯀꯣ
ꯑꯥ
ꯎꯝ ꯀ ꯀꯥꯕ ꯍꯥꯎꯅꯤ ꯃꯣꯏꯁꯨ
ꯆꯍꯤꯁꯦ ꯑꯁ ꯌꯥꯝ ꯊꯨ ꯃꯟꯥꯟꯕꯒꯤꯀꯣ
ꯍꯥꯍꯥ
ꯑꯩꯈꯣꯏꯅ ꯁ꯭ꯀꯨꯜ ꯀꯥꯔꯤꯉꯩꯗꯗꯤ ꯁꯟꯗꯦꯁꯤ ꯀꯔꯤ ꯅꯨꯃꯤꯠꯇ ꯂꯥꯛꯀꯗ꯭ꯔꯥ ꯅꯪ ꯋꯥꯅ ꯉꯥꯏꯔꯝꯕꯅꯦꯕ
ꯍꯣꯏꯅꯦ
ꯍꯧꯖꯤꯛꯇꯤ ꯂꯣꯏꯔꯦ
ꯃꯃꯟ ꯃꯗꯨꯅ
ꯎꯝ ꯁꯨꯃꯟ ꯈ꯭ꯔꯤꯁꯃꯥꯁ ꯃꯇꯝ ꯑꯃꯐꯛ ꯌꯧꯔꯛꯑꯅꯤ
ꯎꯝ ꯁꯀꯨꯀꯥ ꯁꯀꯨꯀꯥꯗꯨꯅ ꯑ ꯃꯥ ꯍꯥꯏꯗꯤ ꯅꯨꯡꯉꯥꯏꯗ ꯑꯗꯨꯒ ꯇꯝꯗꯨꯅ
ꯎꯝ
ꯑꯁ ꯀꯔꯤ ꯇꯧꯁꯤꯦꯔꯥ ꯀꯔꯤ ꯈꯟꯁꯤꯦꯔꯥ ꯀꯔꯤ ꯑꯩ ꯀꯔꯤꯀꯩ ꯌꯥꯝ ꯈꯥꯟ ꯃꯥ ꯊꯜꯂꯕꯁꯤ ꯅꯨꯡꯁꯤꯠ ꯂꯥꯛꯑꯦ ꯍꯧꯖꯤꯛꯁꯦ ꯃꯝꯕ ꯍꯧꯔꯦ ꯎꯃꯝꯕ ꯍꯔꯦ ꯎꯝ
ꯍꯧꯖꯤꯛꯀꯥꯟꯉꯦ ꯃꯇꯝꯁꯦ ꯂꯣꯏꯔꯗꯤ ꯑꯁ ꯀꯔꯤ ꯃꯇꯝ ꯑꯃꯨꯛ ꯂꯥꯛꯀꯗꯕꯅꯣ
ꯎꯟ
ꯍꯧꯖꯤꯛꯇꯤ ꯐꯣꯟꯒꯤ ꯃꯇꯝꯅꯤꯅ ꯑꯉꯥꯡꯁꯤꯡꯁꯨ ꯑꯁ ꯍꯅ ꯑꯗꯨ ꯎꯅꯤ ꯌꯦꯡ ꯉ ꯂꯩꯔꯦ
ꯑꯗꯨꯅꯦ ꯆꯍꯤ ꯐꯥꯎ ꯁꯥ ꯍꯣꯏꯅꯦ ꯆꯍꯤ ꯐꯥꯎ ꯁꯨꯗꯈ꯭ꯔꯀꯥꯟꯗ ꯐꯣꯟ ꯌꯦꯦꯛ ꯑꯃ ꯍꯥꯏꯔꯦ ꯂꯣꯏꯅꯃ ꯅꯍꯥ
ꯃꯆꯥ ꯃꯆꯥ ꯑꯣꯏꯔꯒꯀꯣ ꯐꯣꯟꯗꯣ ꯄꯥꯏꯕ ꯌꯥꯝꯅ ꯍꯩꯌꯦꯕ
ꯎꯝ ꯍꯥꯏꯗꯤ ꯑꯩꯈꯣꯏꯅ ꯑꯩꯈꯣꯏꯅ ꯄꯪꯉꯦ
ꯎꯝ
ꯍꯣꯏꯅ ꯄꯪꯕꯅꯤ
ꯍꯧꯖꯤꯛꯐꯥꯎ ꯈꯪꯗꯦꯍꯦꯛ ꯐꯣꯟ ꯀꯣꯜ ꯇꯧꯕ ꯚꯤꯗꯤꯑꯣ ꯌꯦꯡꯕ ꯑꯗꯨ ꯈꯛꯇꯅꯤ ꯑꯇꯣꯞ ꯄ ꯀꯔꯤꯁꯨ ꯈꯪꯗꯦꯅꯦ ꯐꯣꯟꯒꯤ ꯃꯔꯝꯗꯗꯤ ꯐꯣꯟꯁꯦ ꯑꯁꯤꯅ ꯐꯕ꯭ꯔꯥ ꯁꯤꯅ ꯐꯕ꯭ꯔꯥ ꯍꯥꯏꯕꯁꯤꯁꯨ ꯈꯪꯗ‌ꯦ
ꯎꯝ ꯑꯐꯕꯗꯗꯤ ꯆꯪꯗꯦꯅꯦ ꯐꯣꯟ ꯌꯦ ꯐꯣꯟ ꯄꯥꯏꯕꯁꯨ
ꯎꯝ
ꯐꯠꯇꯕꯗ ꯑꯗꯨꯝ ꯆꯪꯉꯦ ꯑꯩꯈꯣꯏꯗꯤ ꯃꯤꯅꯗꯤ ꯄꯥꯏꯕ ꯍꯩꯕꯗꯤ ꯐꯕꯗ ꯑꯗꯨꯝ ꯆꯪꯉꯦ
ꯐꯕ ꯌꯥꯝ ꯂꯧꯅꯩꯌꯦꯕ
ꯎꯝ
ꯑꯩꯈꯣꯏꯅ ꯐꯠꯇꯕꯗ‌ꯣ ꯌꯥꯝ ꯂꯧꯅꯤꯡꯕ
ꯎꯝ ꯎꯝ
ꯍ
ꯐꯕꯗꯨꯅ ꯇꯟꯕ
ꯀꯩ ꯀꯩ ꯇꯧꯔꯦ ꯉꯁꯤꯗꯤ ꯍ‌ꯦꯛ ꯍꯧꯒꯠꯄꯒ
ꯀ꯭ꯔꯤꯁꯨ ꯇꯧꯗ‌ꯦ ꯐꯤ ꯁꯨꯒ‌ꯦꯅꯗꯤ ꯈꯜꯂꯝꯕꯅꯦꯕ ꯑꯩꯁꯦ
ꯎꯝ
ꯊꯦꯡꯅ ꯍꯧꯒꯠꯂꯦ ꯑꯃꯨꯛꯒ ꯊꯔꯣꯏ ꯀꯨꯝꯕ ꯆꯠꯂꯦ ꯂꯥꯛꯑꯀꯥꯟꯗ ꯁꯥꯃꯟꯕꯗꯒꯤ ꯉꯥꯏꯍꯥꯛ ꯇꯨꯝꯊꯔꯦ ꯃꯩ ꯑꯃꯨꯛ ꯆꯠꯈ꯭ꯔꯦ ꯎꯄꯥꯏ ꯂꯩꯇꯦ
ꯃꯩ
ꯃꯥꯏ ꯍꯧꯖꯤꯛꯀꯥꯟꯁꯦ ꯅꯣꯡ ꯃꯔꯛ ꯃꯔꯛꯇ ꯑꯗꯨꯝ ꯆꯨꯕꯅꯤꯅ ꯐꯤꯗꯣ ꯗ꯭ꯔꯥꯏ ꯇꯧꯔꯗ꯭ꯔꯗꯤ ꯌꯥꯗꯦꯕ
ꯃꯅꯝ ꯅꯝ ꯊꯤꯕꯅꯦ ꯑꯗꯨꯗꯣ
ꯎꯝ ꯅꯨꯃꯤꯠ ꯑꯅꯤ ꯑꯍꯨꯝ ꯐꯧꯋꯦꯕ ꯌꯥꯗꯦꯕ
ꯈꯨꯊꯥꯡꯗ ꯍꯥꯞꯄ ꯅꯨꯡꯉꯥꯏꯔꯣꯏ ꯑꯗꯨꯒꯨꯝꯕ
ꯎꯝ
ꯀꯝꯐ‌ꯣꯔꯠꯒꯨꯝꯕ ꯁꯤꯖꯤꯟꯅꯗꯗꯤ ꯌꯥꯗꯦꯅꯦ
ꯎꯝ ꯑꯁ ꯀꯝꯐꯣꯔꯗꯤ ꯂꯦꯞ ꯎꯝ ꯁꯤꯖꯤꯟꯕ ꯂꯦꯞꯄ ꯌꯥꯗ꯭ꯔꯦꯍꯦ
ꯎꯝ
ꯑꯩꯈꯣꯏꯅ ꯊꯕꯛ ꯁꯨꯕ ꯀꯥꯟꯗꯁꯨ ꯍꯨꯃꯥꯡ ꯊꯣꯛꯑꯗꯤꯀꯣ ꯅꯝꯊꯤꯌ‌ꯦꯕ
ꯎꯝ ꯎꯝ
ꯑꯩꯈꯣꯏꯒꯤ ꯃꯊꯟ ꯃꯊꯟꯗ ꯐꯥꯎ ꯇꯜꯂꯦꯕ ꯑꯗꯣ
ꯑꯗꯨꯅꯦ
ꯇꯜꯂ‌ꯦ ꯃꯥꯒꯤ ꯃꯅꯝꯁꯨ ꯑꯁ
ꯎꯝ
ꯊꯕꯛ ꯇꯧꯗ꯭ꯔꯁꯨ ꯑꯗꯨꯝ ꯂꯩꯔꯁꯨ ꯍꯨꯃꯥꯡꯗꯤ ꯑꯗꯨꯝ ꯊꯣꯛꯏ ꯀꯩꯒꯤꯅ‌ꯣ ꯈꯪꯗꯦ
ꯎꯝ ꯑꯩꯁꯨ ꯍꯨꯃꯥꯡꯗꯤꯀ‌ꯣ ꯑꯁ
ꯎꯝ
ꯂꯣꯏꯕꯅꯦ ꯊꯣꯛꯄꯗꯣ
ꯑꯩꯁꯨ ꯑꯗꯨꯅꯦ ꯀꯪꯉꯁꯨ ꯀꯩꯒꯤꯅꯣ ꯈꯪꯗꯦ ꯃꯤ ꯃꯤ ꯑꯇꯣꯞꯄꯁꯤꯡꯗꯤ ꯑꯩꯕꯨ ꯁꯥꯈꯤꯗꯧ ꯃꯥꯜꯂꯤ ꯍꯥꯏ ꯑꯩꯒꯤ ꯍꯨꯃꯥꯡ ꯍꯨꯃꯥꯡꯗ ꯊꯣꯛꯄ ꯃꯥꯜꯂꯦ ꯍꯥꯏ ꯊꯣꯛꯅꯤꯡꯉꯥꯏ ꯃꯥꯜꯂꯤꯦ ꯍꯥꯏ ꯊꯣꯛꯄꯁꯤꯗꯤ ꯑꯁ ꯁꯟꯁꯀ꯭ꯔꯤꯟꯒꯨꯝꯕ ꯑꯗꯨꯁꯨ ꯇꯩꯕ ꯌꯥꯗꯦꯅꯦ
ꯇꯩꯕ ꯌꯥꯗꯦ ꯑꯩꯁꯨ ꯇꯩꯗꯦ ꯀꯩꯝꯇ ꯑꯗꯨꯒꯤ
ꯍꯥꯏ ꯇꯥꯏꯅꯦ ꯑꯩꯁꯨ
ꯂꯤꯞ ꯏꯁꯇꯤꯛ ꯈꯛꯇꯅꯦ ꯇꯥꯏꯁꯤ
ꯎ
ꯂꯤꯞ ꯏꯁꯇꯤꯛꯅꯦ ꯃꯁꯀ꯭ꯔꯥꯅꯦ ꯁꯤ ꯂꯩꯔꯗꯤ ꯌꯥꯔꯦꯗ ꯑꯩꯒꯤꯗꯤ
ꯅ ꯅꯪꯒꯤ ꯅꯪꯒꯤꯅ ꯃꯥꯏꯅꯦ ꯐꯖꯑꯕꯅꯦ ꯅꯍꯥꯟ
ꯑꯁ
ꯐꯤꯌꯥꯔ ꯑꯣꯏꯕꯒꯤ ꯐꯤꯌꯥꯔ ꯑꯣꯏꯕꯒꯤ ꯅꯪꯁꯦ ꯄꯤꯝꯄꯜꯁꯀꯨꯝꯕꯗꯤ ꯊꯣꯛꯇꯦꯀꯣ ꯐꯩ ꯅꯪꯒꯤꯅ
ꯍꯧꯖꯤꯛꯀꯥꯟꯁꯦ ꯊꯣꯛꯑꯦ ꯑꯩ ꯀꯔꯤꯒꯤꯅꯣ ꯈꯪꯗꯦ
ꯑꯩꯈꯣꯏꯕꯨꯗꯤ ꯊꯣꯛꯑꯦ ꯑꯁ
ꯑꯁ ꯅꯥꯇꯣꯟ ꯁꯤ ꯅꯥꯇꯣꯟ ꯃꯅꯥꯛꯇꯁꯦ
ꯑꯁ ꯑꯩꯁꯅꯦ
ꯅꯥꯗꯣ ꯃꯅꯥꯛꯇ ꯌꯥꯝ ꯂꯥꯛꯑꯦ ꯄꯠꯑꯦꯕ
ꯃꯆꯥꯥ ꯃꯆꯥꯥ ꯃꯆꯥꯥ ꯑ
ꯅꯥꯕꯁꯨ ꯃꯔꯣꯟ ꯑꯃ
ꯎꯝ
ꯂꯧꯊꯣꯛꯕꯁꯨ ꯌꯥꯗꯦ ꯌꯥꯝ ꯅꯥꯏꯌꯦꯕ
ꯎꯝ
ꯑꯃ ꯑꯃꯨꯛ ꯊꯣꯛꯀꯅꯤ ꯑꯃ ꯑꯃꯨꯛ ꯂꯣꯏꯔꯗꯤ ꯑꯃ ꯑꯃꯨꯛ ꯑꯇꯣꯞꯄ ꯂꯦꯞꯇꯦꯍ ꯍꯧꯖꯤꯛꯀꯥꯟꯁꯦ ꯀꯔꯤ ꯇꯧꯒꯦꯔꯥ ꯈꯪꯉꯦ
ꯑꯩꯈꯣꯏꯁꯦ ꯀꯩꯅꯣ ꯐꯦꯁ ꯀꯦꯒꯤ ꯏꯁꯀꯤꯟ ꯀꯦꯌꯥꯔ ꯇꯧꯔꯗꯤ ꯈꯔ ꯐꯗꯣꯏꯅꯦ ꯑꯗꯣ ꯑꯁ ꯁꯨꯡꯇꯧ ꯇꯧꯗꯦ ꯈꯣꯏꯗꯤ ꯁꯟꯁꯀ꯭ꯔꯤꯟꯒꯨꯝꯕ ꯗꯥꯏꯔꯦꯛ ꯌꯨꯁ ꯑꯣꯏꯕꯒꯤꯅꯤꯅ
ꯎꯝ
ꯑꯩꯈꯣꯏꯒꯤ ꯄꯥꯎꯇꯨꯁꯨ ꯀꯩꯅꯣ ꯀꯩ ꯍꯥꯏꯇꯥꯔꯦ ꯌꯥꯝ ꯀꯩꯅꯣ ꯇꯧꯕꯗ ꯑꯩꯈꯣꯏꯒꯤ ꯏꯁꯀꯤꯟ ꯗꯥꯏꯔꯦꯛ ꯑꯦꯞꯄ꯭ꯂꯥꯏ ꯇꯧꯕꯒꯤ ꯑꯩꯈꯣꯏ
ꯌꯥꯝ ꯇꯥꯡ ꯇꯥꯡꯉꯦ ꯃꯥꯒꯤꯁꯨ ꯑꯩ ꯂꯧꯕ ꯉꯝꯗ꯭ꯔꯦꯅꯦ
ꯂꯧꯔꯦ ꯑꯩꯗꯤ ꯂꯧꯔꯁꯨ ꯁꯤꯖꯤꯟꯅꯕꯗꯣ ꯑꯩꯗꯤ ꯁꯟꯁꯀ꯭ꯔꯤꯟꯒꯨꯝ ꯁꯟꯁꯀ꯭ꯔꯤꯟꯗꯤ ꯂꯧꯋꯦ ꯑꯗꯨ ꯄꯥꯛ ꯁꯤꯖꯤꯟꯅꯗꯦꯕ
ꯎꯝ
ꯍꯩꯅꯗꯦꯕ ꯑꯩꯒꯤ ꯀꯔꯤ ꯀꯔꯤꯔꯥ ꯈꯪꯗꯦ ꯁꯟꯁꯀ꯭ꯔꯤꯟꯗꯣ ꯍꯥꯞꯄꯗꯤ ꯁꯥꯕꯅ ꯃꯥꯏꯗꯣ ꯁꯥꯕ ꯁꯥꯕꯅ ꯂꯩꯕ ꯉꯝꯕ ꯗꯦꯕ ꯍꯨꯃꯥꯡ ꯌꯥꯝ ꯊꯣꯛꯑꯦꯕ
ꯎꯝ
ꯑꯗꯣ ꯍꯥꯞꯄꯗꯤ ꯍꯨꯃꯥꯡ ꯌꯥꯝ ꯊꯣꯛꯃꯜꯂꯦꯕ ꯍꯥꯞꯇꯕꯗꯨꯅ ꯍꯦꯟꯅ ꯐꯔꯦꯕ ꯑꯩꯒꯤꯗꯤ
ꯎꯝ ꯃꯣꯟꯆꯨꯔꯥꯏꯖꯔꯒꯨꯝꯕꯗꯤ ꯅꯨꯡꯉꯥꯏꯕꯅꯦ ꯁꯟꯁꯀ꯭ꯔꯤꯟ ꯀꯩꯅꯣ ꯇꯧ